ꯍꯜꯂꯣ
ꯀꯩꯗꯧꯔꯤꯒꯦ
ꯎꯝ ꯀꯩꯁꯨ ꯇꯧꯗꯦ ꯇꯨꯝꯃꯦ ꯐꯝꯕꯨꯡꯗ ꯂꯩ ꯑꯗꯨꯝ
ꯃꯄꯥꯟꯗ ꯂꯩꯌꯨꯅꯦ
ꯎꯝꯝ ꯃꯄꯥꯟꯗ ꯁꯥꯏ ꯃꯄꯥꯟꯗ ꯇꯥꯏ ꯄꯕꯣꯛꯗ ꯇꯃꯤ ꯂꯩꯌꯦ
ꯄꯃꯨꯗꯨꯗ ꯅꯨꯡꯉꯥꯏꯀꯣ
ꯍꯣꯏ ꯐꯃꯥꯡꯗꯅ ꯅꯨꯡꯉꯥꯏ
ꯅꯣꯏ ꯅꯃꯥꯟꯅꯕꯤꯒ ꯀꯔꯤ ꯀꯔꯤ ꯋꯥꯔꯤꯂꯤ ꯁꯥꯟꯅꯥꯔꯤꯟ
ꯑꯁ ꯃꯣꯏꯒꯤ ꯍꯤꯔꯣꯒꯤ ꯋꯥꯔꯤ ꯃꯥꯒꯤ ꯍꯤꯔꯣꯒꯤ ꯃꯌꯨꯝ ꯒꯤ ꯎꯝ ꯋꯥꯔꯤ ꯁꯥꯟꯅꯑꯦ ꯃꯥꯒꯤ ꯃꯪꯗ ꯃꯪꯉꯦ ꯍꯥꯏꯌꯦꯦ
ꯑ ꯃꯪꯗꯤ ꯅꯨꯡꯉꯥꯏꯕꯖꯥꯠꯅꯤ
ꯍꯣꯏ ꯃꯥꯒꯤ ꯃꯪꯁꯨ ꯑꯩꯅ ꯍꯟꯈꯔꯦ
ꯑꯥꯎ ꯅꯣꯏ ꯑꯥ ꯉꯗ ꯗꯤ ꯃꯡ ꯍꯟꯕ ꯌꯥꯝ ꯍꯥꯏꯕꯅꯤ
ꯃꯥꯒꯤ ꯃꯥꯡꯗꯀꯣ ꯎꯝ ꯃꯥ ꯃꯥꯏ ꯅꯨꯄꯥꯒꯤ ꯑ ꯅꯨ ꯅꯨꯄꯤ ꯑꯠ ꯅꯨꯄꯤ ꯑꯥ ꯄꯂꯥꯁꯇꯤꯛ ꯀꯤꯗꯣ
ꯑ ꯑ ꯑ ꯑ
ꯎꯝ ꯃꯥꯅ ꯑ ꯑ ꯃꯥꯅ ꯎꯝ ꯁꯤ ꯄꯣꯠ ꯆꯥꯅꯤꯡꯉꯦ ꯍꯥꯏꯕ ꯑꯗꯨꯅ ꯃꯥ ꯍꯣꯏ ꯍꯣꯏ ꯄꯤꯒꯦꯅꯦ ꯎꯝ ꯑꯗꯨꯝ ꯇꯧ ꯕꯥꯍꯥꯏ ꯑꯩꯟ ꯀꯥ ꯀꯔꯤꯔ ꯑꯩꯉꯣꯟꯗ ꯍꯪꯕ ꯊꯥꯗꯕ ꯍꯥꯏꯅ ꯑꯩꯅ ꯑꯁꯤ ꯑꯔꯊꯥꯗꯤ ꯅꯕꯥꯅꯤ ꯌꯨꯝ ꯄꯥꯜꯂꯗꯤ ꯅꯕꯥꯅꯤ ꯑꯉꯥꯡ ꯄꯣꯛ ꯄꯀꯅꯤꯅ ꯃꯤꯔꯣꯟꯒꯅꯤꯅ ꯑꯗꯣ ꯅꯨꯄꯥ ꯑꯍꯟ ꯅꯨꯄꯥ ꯄꯣꯛꯄ ꯅꯨꯄꯥ ꯑꯅ ꯅꯨꯄꯥ ꯄꯒꯅꯤ ꯑꯩꯅꯥ ꯍꯥꯌꯕꯥ ꯑꯁ ꯆꯨꯝꯗꯤ ꯆꯨꯝꯝꯒꯗ꯭ꯔꯥ ꯍꯥꯏꯅ ꯆꯨꯃꯗꯤ ꯆꯨꯝꯃꯒꯅꯤ ꯀꯣꯖꯅ ꯑꯩꯅꯥ ꯅꯄꯅꯦ ꯌꯥꯝ ꯅꯣꯛꯅꯤꯡꯉꯧ ꯈꯜꯂꯒ
ꯑꯗꯨꯗꯤ ꯑꯩꯒꯤ ꯃꯪꯁꯨ ꯍꯟꯕ ꯇꯥꯔ
ꯑ ꯅꯡꯒꯤ ꯃꯡ ꯀꯔꯤ ꯃꯡꯕ꯭ꯔꯥ ꯍꯥꯏꯌꯣ ꯍꯥ ꯍꯡꯒꯦ ꯏꯁ ꯅꯨꯄꯥ ꯕꯣꯔꯥ ꯀꯔꯤꯒꯨꯔꯥ
ꯅꯨꯄꯥꯗꯤ ꯃꯥꯡꯗꯦꯗ ꯑꯗꯨꯕꯨ ꯈꯪꯗꯦ ꯁꯦꯔꯥꯟ ꯇꯨꯔꯥꯟ ꯈꯛꯇ ꯃꯪꯁꯨ
ꯑ ꯃꯪꯗꯤ ꯑꯗꯨꯝ ꯇꯧꯕꯅꯦ ꯖꯥꯠ ꯖꯥꯠ ꯇꯧꯅꯦ
ꯎꯝ
ꯑꯩꯁꯨ ꯉꯔꯥꯡ ꯃꯪꯗꯒꯤ ꯍꯧꯒꯠꯄꯅꯦ
ꯑꯣ
ꯎꯆꯤ ꯑꯃꯗꯣ ꯅꯨꯄꯥ ꯑꯃ ꯐꯥꯔꯒ ꯑꯩꯉꯣꯟꯗ ꯀꯔꯤ ꯍꯥꯏꯕ꯭ꯔꯥ
ꯇꯋꯥ
ꯑꯩꯅꯥ ꯀꯤꯕꯗꯨ
ꯑꯥ
ꯑꯗꯨꯝ ꯎꯝ ꯌꯥꯝ ꯀꯤꯔꯒ ꯂꯥꯎꯔꯒ ꯍꯧꯒꯠꯄꯅꯦ
ꯅꯣꯏ ꯅꯨꯄꯥ ꯂꯩꯠꯔꯤ
ꯂꯩꯌꯦ ꯂꯩꯌꯦ ꯃꯥ ꯈꯪꯕ꯭ꯔꯥ ꯈꯪꯗꯕ꯭ꯔꯥ ꯈꯪꯗꯦ ꯃꯥꯁꯨ ꯐꯨꯠꯕꯣꯜ ꯌꯦꯡꯕꯅꯤꯅꯥ ꯇꯨ ꯑ ꯌꯨꯝꯗꯦ
ꯅꯪꯒꯤ ꯅꯨꯄꯥ ꯈꯪꯕꯗꯤ ꯅꯨꯡꯉꯥꯏꯅꯤꯅꯦ
ꯎꯝ ꯉꯁꯤꯁꯨ ꯎꯝ ꯐꯖꯅ ꯇꯨꯝꯃꯦ ꯊꯕꯛꯁꯨ ꯆꯠꯇꯦ ꯉꯔꯥꯡ ꯄꯨꯡ ꯑꯂꯚꯦꯟꯗꯒꯤ ꯀꯔꯤ ꯍꯥꯏ ꯄꯨꯡ ꯑꯂꯚꯦꯟ ꯃꯈꯥꯏꯔ ꯑꯦꯂꯚꯦꯟꯗꯔ ꯑꯂꯚꯦꯟ ꯃꯈꯥꯏ ꯑꯣꯏꯔꯝꯒꯅꯤ ꯑꯁꯤꯗꯒꯤ ꯎꯝ ꯑꯌꯨꯛ ꯄꯨꯡ ꯃꯉꯥ ꯄꯨꯡ ꯇꯔꯨꯛ ꯇꯔꯦꯠ ꯐꯥꯎꯔ ꯑꯗꯨꯝ ꯕꯣꯜ ꯌꯦꯡꯉꯅꯦ
ꯑꯁ ꯅꯪꯗꯤ ꯌꯦꯡꯅꯤꯡꯗꯕ꯭ꯔꯣ
ꯑꯩ ꯌꯦꯡꯗꯦ ꯑꯩꯗꯤ ꯑꯩ ꯑꯗꯨꯝ ꯌꯦꯡꯗꯦ ꯑꯩ ꯀꯣꯛꯀꯤꯅ ꯀꯣꯛ ꯆꯈꯤꯕ ꯑꯩ ꯇꯨꯝꯕ ꯐꯖꯅ ꯇꯨꯝꯗ꯭ꯔꯗꯤ ꯑꯩꯗꯤ ꯀꯣꯛ ꯉꯥꯎꯋꯦ ꯑꯗꯨꯅ ꯑꯩꯗꯤ
ꯅꯪꯒꯣ
ꯍ ꯑꯗꯨꯅ ꯑꯩꯗꯤ ꯌꯦꯡꯁꯨ ꯌꯦꯡꯗꯦ ꯈꯪꯁꯨ ꯈꯪꯉꯦ ꯃꯥꯁꯨ ꯆꯪꯉꯦ ꯄꯨꯡ ꯑꯍꯨꯝꯗ ꯑꯣ ꯄꯨꯡ ꯑꯍꯨꯝ ꯃꯈꯥꯏꯗ ꯄꯨꯡ ꯑꯍꯨꯝ ꯃꯈꯥꯏꯗꯅꯦꯕ ꯕꯣꯜ ꯌꯦꯡꯅꯤꯡꯕꯗꯣ ꯑꯗꯨꯣꯉꯣꯟ ꯑꯩꯉꯣꯟꯗ ꯑꯦ ꯅꯪꯗꯤ ꯌꯦꯡꯂꯣꯏꯔꯥ ꯍꯣꯏ ꯑꯩ ꯌꯦꯡꯂꯣꯏ ꯑꯩ ꯉꯝꯗꯦ ꯑꯩꯅ ꯍꯥꯏꯕ ꯑꯗꯨꯅ ꯑꯩꯈꯣꯏ ꯎꯆꯦ ꯑꯩꯈꯣꯏꯁꯦ ꯑꯩꯒꯤ ꯅꯨꯄꯥꯒꯤ ꯅꯨꯄꯥꯒꯤ ꯗꯗꯥ ꯑꯉꯥꯡ ꯅꯨꯄꯤꯗꯣ ꯃꯥꯁꯨ ꯌꯦꯡꯉꯤꯕ ꯃꯅꯥꯎꯅꯨꯄꯤꯁꯨ ꯌꯦꯡꯂꯡꯒ ꯍꯧꯖꯤꯛ ꯇꯨꯝꯔꯒ ꯂꯩ
ꯑꯥꯎ
ꯎꯝ ꯃꯥꯅ ꯉꯔꯥꯡ ꯄꯨꯡ ꯑꯂꯚꯦꯟꯗꯔ ꯄꯨꯡ ꯀꯌꯥꯗꯔ ꯑꯩꯉꯣꯟꯗ ꯕꯣꯜ ꯇꯧꯋꯤ ꯅꯪ ꯕꯣꯜ ꯌꯦꯡꯗ꯭ꯔꯗꯤ ꯍꯧꯒꯠꯂꯒ ꯀꯔꯤ ꯀꯔꯤꯅꯣ ꯇꯧꯔꯒ ꯇꯕꯨ ꯀꯣꯅ ꯍꯣꯏ ꯌꯥꯏꯑꯦ ꯃꯥꯅꯨꯡꯥꯏ ꯇꯧ
ꯇꯧꯕꯒꯤꯔ ꯅꯣꯏ ꯀ꯭ꯔꯣꯛ ꯀ꯭ꯔꯣꯛ ꯇꯧꯏꯤꯅꯦꯍꯦ
ꯌꯥꯝ ꯁꯤ ꯇꯃꯦꯗꯤ ꯌꯥꯗꯕꯣ ꯑꯣꯐ ꯇꯅꯤ ꯑꯦꯁꯤ ꯊꯥꯕꯒꯤꯅꯦ
ꯑꯦꯁꯤ ꯊꯥꯔꯗꯤ ꯏꯪꯅ ꯌꯥꯝ ꯅꯨꯡꯉꯥꯏꯅ ꯇꯨꯝꯔꯪꯒꯅꯤ ꯅꯣꯏ ꯅꯨꯄꯥꯗꯣ
ꯍꯣꯏ ꯕ꯭ꯂꯦꯡꯀꯦꯠ ꯄꯥꯏꯔꯒ ꯑꯩ ꯐꯥꯎ ꯑꯩ ꯐꯥꯎ ꯄꯥꯏ
ꯉꯅꯨꯡꯉꯥꯏꯗ ꯅꯣꯏꯗꯤ ꯅꯨꯡꯉꯥꯏ ꯅꯨꯡꯉꯥꯏꯅ ꯂꯩꯈꯝꯕꯖꯥꯅꯤꯍꯦ
ꯈꯪꯗꯦ ꯑꯗꯨꯝ ꯅꯨꯡꯉꯥꯏꯕ꯭ꯔꯥ ꯅꯨꯡꯉꯥꯏꯇꯕ꯭ꯔꯥ ꯑꯗꯨꯝ ꯂꯩꯕꯅꯦ ꯅꯨꯡꯉꯥꯏ ꯍꯥꯏꯁꯦꯔꯥ ꯅꯨꯡꯉꯥꯏ ꯇꯦ ꯍꯥꯏꯁꯤꯔꯥ ꯈꯪꯗꯦ
ꯅꯪꯗꯤ ꯃꯤ ꯑꯇꯣꯞꯄ ꯀꯣꯜ ꯇꯧꯔꯛꯇꯕ꯭ꯔꯣ
ꯀꯣꯜ ꯇꯧ ꯍꯧꯖꯤꯛꯀꯥꯟ ꯑꯩ ꯋꯥꯔꯤ ꯁꯥꯟꯅꯗꯦꯗ
ꯑꯣ ꯇꯦꯛꯁꯇꯗꯤ ꯊꯥꯔꯝꯒꯅꯤꯅ
ꯈꯔꯝꯃꯦ ꯑꯗꯨꯁꯨ
ꯎꯝ ꯇꯦꯛꯁꯇꯨꯅ ꯅꯨꯡꯉꯥꯏꯕꯅꯦꯗ
ꯎꯝ
ꯀꯣꯜꯗꯤ ꯑꯗꯨꯝ ꯋꯥ ꯉꯥꯡꯕꯗꯣ
ꯎꯝ
ꯅꯨꯡꯉꯥꯏꯗꯦꯕ ꯇꯦꯛꯁꯇꯗꯤ ꯑꯗꯨꯝ ꯑꯩꯅ ꯍꯥꯏꯅꯤꯡꯕ ꯃꯥꯅ ꯍꯥꯏꯅꯤꯡꯕ ꯑꯗꯨꯝ ꯄ ꯊꯥꯔꯒ ꯂꯩꯕ ꯌꯥꯏꯅ ꯀꯣꯜꯗꯗꯤ ꯑꯗꯨꯝ ꯇꯧꯕ ꯌꯥꯗꯦꯕ ꯃꯤ ꯃꯃꯥꯡꯗ ꯃꯤ ꯃꯃꯥꯡꯗ ꯍꯥꯏꯔꯗꯤ ꯀꯥꯏꯕ
ꯎꯝ ꯑꯗꯨꯅꯤ
ꯅꯈꯣꯏ ꯃꯤ ꯂꯧ ꯆꯠꯅꯕ꯭ꯔꯥ ꯂꯩꯔꯕ꯭ꯔꯥ
ꯑꯩꯈꯣꯏ ꯃꯤ ꯀꯅꯥꯝꯁꯨ ꯂꯩꯇꯦ ꯏꯆꯟꯅꯨꯄꯤꯒ ꯑꯩ ꯈꯛꯇꯅꯦ ꯂꯩꯕ ꯑꯗꯣ ꯉꯁꯤꯗꯤ ꯑꯩꯈꯣꯏ ꯏꯃꯥꯁꯨ ꯑꯩꯈꯣꯏ ꯏꯄꯥꯁꯨ ꯑꯩꯈꯣꯏ ꯏꯇꯩ ꯏꯃꯥꯁꯨ ꯂꯣꯏꯅꯃꯛ ꯆꯠꯈ꯭ꯔꯦ ꯂꯧ
ꯑꯣ ꯑꯗꯣ ꯅꯈꯣꯏꯒꯤ ꯌꯨꯝ ꯃꯅꯥꯛꯇ ꯅꯨꯨꯄꯤ ꯑꯦ ꯑꯥ ꯌꯨꯝ ꯄꯥꯟꯕ
ꯑꯣ ꯑꯣ ꯑꯣ ꯑꯣ
ꯃꯥꯗꯣ ꯃꯤ ꯃꯤꯔꯣꯟ ꯃꯤꯔꯣꯟꯅꯤ ꯍꯥꯏꯀꯣ
ꯑꯥ ꯑꯥ ꯊꯥ ꯉꯥ ꯊꯨ ꯁꯨꯔꯝꯒꯅꯤ ꯍꯧꯖꯤꯛ ꯈꯛꯇ ꯑꯩ ꯃꯣꯏ ꯌꯨꯝꯗ ꯆꯠꯂꯒ ꯂꯥꯛꯄꯅꯦ ꯎꯝ ꯑꯩꯈꯣꯏ ꯌꯨꯝꯗ ꯅꯨꯡꯇꯤꯒꯤ ꯂꯥꯛꯏꯗ ꯃꯥꯁꯨ ꯃꯊꯟꯇ ꯎꯝ ꯂꯩꯕ ꯅꯨꯡꯉꯥꯏꯇꯕꯒꯤꯀꯣ ꯑꯩꯗꯤ ꯑꯩꯈꯣꯏ ꯌꯨꯝꯗ ꯑꯗꯨꯝ ꯂꯩ
ꯎꯝ ꯎꯝ ꯅꯨꯡꯁꯤꯌꯦ ꯅꯣꯏꯗꯤ ꯑꯗꯨꯝ ꯂꯩꯕꯗꯣ ꯈꯨꯟꯅ ꯄꯥꯟꯕꯗꯣ ꯈꯨꯟꯗ ꯄꯥꯟꯕꯗꯣ ꯑꯗꯣ ꯌꯥꯝ ꯅꯨꯡꯉꯥꯏꯌꯦ ꯆꯥꯅꯤꯡ ꯆꯠꯊꯣꯛ ꯆꯠꯁꯤꯟꯕꯗꯣ ꯑꯗꯨꯝ
ꯃꯣꯏꯒꯤ ꯌꯨꯝ ꯉꯛꯄꯅꯤꯅ ꯑꯌꯨꯛꯇꯁꯨ ꯅꯨꯡꯊꯤꯅꯁꯨ ꯑꯗꯨꯨꯝ ꯆꯠꯄ ꯌꯥ ꯍꯥꯏꯅ ꯃꯣꯏꯁꯤꯗꯤ
ꯍꯣꯏꯅꯦ ꯅꯪꯒꯤꯅ ꯅꯃꯥꯁꯨ ꯅꯪꯒꯤ ꯅꯃꯥꯁꯨ ꯅꯪꯒꯤꯅ ꯅꯃꯥꯗꯣ ꯑꯗꯨꯁꯨ ꯌꯥꯝ ꯑꯗꯨꯝ ꯆꯠꯊꯣꯛ ꯆꯠꯁꯤꯟꯕ ꯌꯥꯏ ꯌꯥꯝ ꯐꯩ ꯑꯩꯈꯣꯏꯗꯤ ꯑꯩꯈꯣꯏꯗꯤ ꯑꯗꯨꯝ ꯆꯥꯐꯝꯁꯨ ꯂꯩꯇꯦ
ꯆꯠꯐꯝ ꯂꯩꯇ꯭ꯔꯁꯨ ꯅꯪꯁꯨ ꯌꯥꯝ ꯅꯨꯡꯉꯥꯏꯅ ꯂꯩ ꯁꯤꯗꯤ
ꯎꯝ ꯑꯗꯨ ꯑꯣꯏꯔꯁꯨ ꯏꯊꯟꯗ ꯑꯗꯨꯝ ꯂꯩꯅ ꯋꯥꯈꯜ ꯖꯠꯖꯥꯠ ꯈꯟꯕꯅꯦ ꯃꯤꯒ ꯑꯗꯨꯝ ꯇꯤꯖꯗ ꯍꯣꯏ ꯋꯥꯔꯤꯁꯨ ꯑꯗꯨꯝ ꯅꯨꯡꯉꯥꯏ ꯅꯨꯡꯉꯥꯏꯕ ꯁꯥꯏ ꯑꯗꯨꯅ ꯎꯝ ꯏꯊꯟꯇ ꯂꯩꯔꯗꯤ ꯑ ꯑꯁ ꯀꯔꯤ ꯇꯧꯔ ꯀꯔꯤ ꯑꯦ ꯈꯟꯕꯅꯦ
ꯏꯊꯟꯇ ꯂꯩꯔꯗꯤ ꯋꯥꯈꯜ ꯖꯥꯠꯖꯥꯠ ꯈꯜꯂꯤꯕ ꯃꯤ ꯃꯌꯥꯝ ꯂꯩꯔꯗꯤ ꯋꯥꯔꯤ ꯁꯥꯔꯒ ꯅꯨꯡꯉꯥꯏ ꯅꯨꯡꯉꯥꯏꯕ ꯋꯥꯔꯤ ꯁꯥꯔꯒ ꯂꯩꯕꯗꯣ ꯑꯗꯨ ꯍꯦꯟꯅ ꯅꯨꯡꯉꯥꯏꯀꯣ
ꯑꯩꯅ ꯍꯥꯏꯕ ꯑꯩꯈꯣꯏ ꯏꯃꯥꯡꯉꯣꯟꯗ ꯑꯩꯅ ꯍꯥꯏꯕꯅꯦ ꯑꯩꯗꯤ ꯋꯥ ꯉꯥꯡꯕ ꯇꯜꯂꯦ ꯑꯗꯨꯅ ꯑꯩꯗꯤ ꯋꯥꯠꯄ ꯉꯥꯡ ꯉꯥꯡꯗꯦ ꯍꯥꯏꯅ ꯍꯥꯏꯕ
ꯑꯥ
ꯑꯁꯦꯡꯕ ꯑꯗꯨꯝ ꯇꯧꯋꯦ ꯑꯩ ꯑꯩꯈꯣꯏꯒ ꯃꯣꯏꯒ ꯀꯔꯤ ꯍꯥꯏꯁꯤꯔ ꯋꯥꯔꯤ ꯁꯉꯥꯡꯗꯣ ꯇꯣꯉꯥꯟꯂꯦꯗꯅꯀꯣ ꯑꯣ ꯑꯗꯨꯒꯤ ꯑꯗꯨꯅꯦ
ꯅꯪꯁꯨ ꯍꯩꯔꯝꯒꯅꯤ ꯈꯔ ꯈꯔꯗꯤ ꯍꯩꯕ ꯍꯧꯔꯒꯅꯤ
ꯍꯦ ꯑꯩꯗꯤ ꯁꯨꯐꯩ ꯍꯩꯇꯦ ꯚꯥꯏ ꯑꯁꯦꯡꯕ
ꯃꯥꯅ ꯃꯣꯏꯅ ꯍꯥꯏꯕꯗꯣ ꯅꯪ ꯒ꯭ꯌꯥꯟꯗꯤ ꯇꯥꯔꯝꯒꯅꯤꯀꯣ ꯍꯧꯖꯤ ꯀꯥꯟꯗꯣ
ꯑꯗꯨꯝ ꯑꯩꯈꯣꯏ ꯒ꯭ꯌꯥꯟ ꯇꯥꯔꯔꯣꯏ ꯑꯗ ꯑꯩꯅ ꯍꯥꯏꯕ ꯑꯍꯟ ꯑꯍꯟ ꯑꯍꯟ ꯑꯣꯏꯔꯤꯉꯩꯗꯗꯤ ꯌꯥꯗꯕꯗꯒꯤ ꯑꯗꯨꯝ ꯈꯪꯕ ꯌꯥꯏ ꯍꯧꯖꯤ ꯍꯧꯖꯤꯗꯤ ꯑꯩ ꯈꯪ꯭ꯔꯦ
ꯑꯥ
ꯑ ꯈꯪꯒꯦꯗ ꯎꯝ ꯀꯪꯗꯦ ꯃꯤꯅ ꯀꯔꯤ ꯀꯔꯤ ꯍꯥꯏꯕ꯭ꯔꯥ ꯎꯝ ꯍꯩꯗꯤꯗ ꯇꯥꯕ ꯒ꯭ꯌꯥꯟ ꯇꯥꯗꯤꯦꯗ ꯃꯣꯏꯁꯨ ꯑꯗꯨꯝ ꯂ ꯎꯝ ꯎ ꯂꯣꯟꯗꯣ ꯑꯗꯨꯝ ꯀꯔꯤ ꯀꯔꯤ ꯀꯔꯤ ꯍꯥꯏꯁꯦ ꯀꯨꯝ ꯍꯥꯏꯅꯤꯡꯕ ꯂꯣꯟ ꯑꯗꯨꯝ ꯌꯥ ꯍꯥꯏꯌꯦ ꯃꯣꯏꯗꯤ ꯑꯃꯁꯨ ꯍꯥꯏ ꯑꯃꯁꯨ ꯍꯥꯏꯌꯦꯀꯣ ꯑꯗꯨꯝ ꯍꯥꯏꯌꯦꯕ ꯑꯃꯈꯛꯇ ꯍꯥꯏꯗꯦꯕ ꯑꯩꯈꯣꯏ ꯂꯣꯟꯗꯁꯨ ꯑꯗꯨꯝ ꯖꯥꯠ ꯖꯥꯠ ꯑꯗꯨꯝ ꯃꯣꯏꯗꯤ ꯍꯥꯏ ꯍꯩꯕꯅꯤꯅ
ꯑꯥ
ꯈꯔ ꯈꯔꯗꯤ ꯑꯗꯨꯝ ꯇꯝꯃꯦ ꯑꯩꯈꯣꯏ ꯏꯆꯦ ꯑꯃ ꯑꯅꯤꯗꯣ ꯑꯗꯨꯝ
ꯅꯪꯁꯨ ꯍꯩꯔꯝꯒꯅꯤ ꯅꯧꯅ ꯂꯥꯛꯄꯅꯤꯅ
ꯋꯥ ꯉꯥꯡꯕ ꯇꯟꯕꯨꯒꯤ ꯌꯥꯗꯦ ꯑꯗꯨꯝ ꯍꯥꯏꯌꯣꯅ ꯍꯥꯏꯕ ꯐꯥꯎ ꯑꯩꯗꯤ ꯍꯥꯏꯕ ꯍꯥꯏꯩꯗꯤꯅꯦ ꯑꯗꯨꯝ ꯍꯥꯏꯈ꯭ꯔꯣ ꯑ
ꯎ ꯃꯄꯥꯟ ꯊꯣꯛꯇꯕꯒꯤ ꯑꯣꯏꯔꯝꯒꯅꯤ ꯃꯄꯥꯟ ꯊꯣꯛꯑꯗꯤ ꯔꯣꯛꯀ ꯂꯩꯔꯗꯤꯀꯣ ꯋꯥ ꯄꯪꯄꯪ ꯉꯥꯡꯔꯗꯤ ꯍꯥꯏꯔꯝꯅꯤꯕ ꯑꯗꯣ ꯃꯔꯨꯞ ꯃꯔꯨꯞꯞꯁꯨ ꯂꯩꯇꯕ ꯑꯣꯏꯔꯑꯅꯤ ꯌꯨꯝꯗ ꯂꯩꯔꯗꯤ ꯋꯥ ꯉꯥꯡꯅꯤꯉꯩꯗꯣ ꯂꯩꯇꯕꯅꯦ
ꯀꯏꯔꯦ ꯅꯍꯥꯟꯗ
ꯑꯥꯎ
ꯑꯩꯈꯣꯏ ꯏꯅꯦꯅ ꯗꯨꯀꯥꯟ ꯆꯠꯂꯨ ꯅꯊꯟꯇ ꯍꯥꯏꯕ ꯑꯦ ꯑꯗꯨꯗ ꯎꯝ ꯑꯗꯨꯝ ꯍꯥꯏꯔꯒ ꯑꯗꯨꯝ ꯂꯧꯈ꯭ꯔꯣ ꯍꯥꯏꯕ
ꯑ
ꯑꯗꯣ ꯑꯁ ꯂꯩꯦ ꯍꯥꯏꯅ ꯇꯜꯂꯦ ꯍꯥꯏꯅ ꯑꯩ ꯇꯟꯕ ꯌꯥꯗꯦ ꯆꯠꯂꯣ ꯎꯝ ꯑꯩ ꯑꯗꯨꯝ ꯍꯥꯏꯅ ꯑꯩ ꯆꯠꯂꯒ ꯎꯝ ꯍꯥꯏꯕ ꯍꯥꯏꯗ꯭ꯔꯗꯤ ꯍꯥꯏꯔꯒꯅꯤ ꯑꯗꯨꯝ ꯑꯗꯨꯝ ꯍꯥꯏꯔꯨꯀꯣꯅ ꯍꯥꯏ ꯑꯗꯣ ꯑꯩ ꯆꯠꯀꯦꯅ ꯑꯗꯨꯝ ꯆꯠꯂ ꯆꯠꯂꯒ ꯑꯩꯒꯣ ꯅꯣꯛꯅꯤꯡꯕꯗꯣ ꯏꯊꯟꯗ ꯗꯨꯀꯥꯟ ꯋꯥ ꯈꯪ ꯈꯪꯖꯔꯒ ꯄꯣꯠ ꯂꯧꯒꯦꯅ ꯆꯠꯄꯗꯣ ꯑ ꯅꯝ ꯃꯗ ꯑꯗꯣ ꯎꯝ ꯄꯤꯌꯥꯁ ꯀꯦꯖꯤ ꯑꯍꯨꯝꯔꯥ ꯂꯧꯈ꯭ꯔꯦ ꯑꯗꯨꯒ